ꯑꯣ ꯎꯝ ꯑꯩꯗ‌ꫭ ꯍꯧꯖꯤꯛ ꯆꯥꯒꯅꯤ ꯑꯩ ꯆꯥꯛꯀ ꯏꯟꯁꯥꯡꯒ ꯊꯣꯡꯉꯒ ꯑꯁꯤ ꯏꯃꯥꯟꯅꯕꯤ ꯍꫭꯏꯒꯤ ꯔꯨꯝꯗ ꯂꯥꯛꯑꯦ ꯀꯦꯅꯤꯡꯉꯥꯏ ꯂꯥꯛꯑꯣ ꯍꯥꯏꯕꯒꯤ
ꯑꯣ ꯑꯣ ꯑꯁ ꯅꯥꯟꯅꯒꯤ ꯌꯥꯝ ꯀꯦꯅꯤꯡꯕ ꯃꯥꯜꯂꯦꯀꯣ ꯃꯥꯁꯦ ꯌꯥꯝ ꯀꯦ ꯃꯥꯜꯂꯦ ꯃꯥꯒꯤ ꯐꯣꯇꯣ ꯃꯥꯒꯤ ꯐꯣꯇꯣ ꯊꯥꯔꯛꯑꯣ ꯍꯥꯏ ꯃꯥꯕꯨ ꯌꯦꯡꯅꯤꯡꯉꯦ
ꯎꯝ ꯃꯥꯗꯣ ꯇꯝꯕ ꯆꯠꯄ ꯁꯤ ꯀꯦꯕꯒꯤ ꯑꯗꯨꯒꯤꯅꯦ ꯐꯦꯁꯦꯜꯒꯨꯝꯕꯁꯨ ꯇꯥꯎꯕꯅꯦ ꯑꯣꯐꯔ ꯄꯤꯔꯒꯀꯣ
ꯑꯩꯁꯨ ꯀꯦꯅꯤꯡꯉꯦ ꯑꯩ ꯀꯦꯕ ꯃꯁꯥ ꯌꯦꯡꯅꯤꯡꯕ ꯑꯩ ꯏꯊꯟꯇ
ꯎꯝ ꯑꯩꯁꯨ ꯉꯁꯤ ꯌꯦꯡꯒꯦ
ꯌꯥꯝ ꯐꯥꯏꯅꯦ ꯃꯥꯁꯨ ꯑꯗꯨꯝ ꯄ꯭ꯔꯦꯛꯇꯤꯁ ꯇꯧꯅꯤꯡꯕ ꯀꯤ ꯑꯣꯏꯔꯝꯒꯅꯤ
ꯄ꯭ꯔꯦꯛꯇꯤꯁ ꯇꯧꯅꯤꯡꯗꯤ ꯑꯩꯈꯣꯏꯕꯨ ꯀꯥꯎꯕꯅꯦ ꯍꯣꯏ
ꯍꯣꯏ ꯅꯍꯥꯟꯀꯣ ꯑꯩ ꯃꯦꯀꯑꯞ ꯀ꯭ꯂꯥꯁ ꯆꯠ ꯂ‌ꯦꯗꯅꯥ ꯑꯩꯁꯨ ꯑꯩꯈꯣꯏꯒꯤ ꯏꯃꯥꯟꯅꯕꯤ ꯇꯔꯥ ꯐꯥꯕꯤꯗꯣ ꯃꯉꯣꯟꯗ ꯑꯗꯨꯝ ꯀꯩꯕꯅꯤ ꯃꯥꯁꯨ ꯑꯗꯨꯝ ꯏꯟꯇꯔꯦꯁ ꯂꯩꯌꯦ ꯑꯩꯅ ꯇꯨꯝꯃꯁꯨ ꯃꯥꯅ ꯀꯦꯕꯤꯌꯣ ꯍꯧꯒꯠꯂꯣ ꯍꯧꯒꯠꯂꯣꯅ ꯑꯗꯨꯝ ꯂꯥꯛꯄꯅꯦ ꯃꯥꯁꯦ
ꯎꯝ ꯆꯥꯛ ꯆꯥꯗꯕꯤꯗ ꯃꯤꯒꯤ ꯌꯨꯝꯗ ꯆꯠꯄꯅꯦꯕ ꯑꯩ ꯍꯧꯖꯤꯛ
ꯑꯩꯒꯤ ꯀꯣꯁꯃꯦꯇꯤꯛꯇꯣ ꯏꯕꯨꯡ ꯑꯃ ꯂꯥꯛꯑꯦꯗꯅ ꯑꯥꯗ ꯃꯦꯛ ꯊꯕꯛ ꯇꯥꯎꯕꯗꯣ ꯑꯗꯨ ꯀꯣꯁꯃꯦꯇꯤꯛꯁꯤꯡꯒ ꯃꯦꯛ ꯈꯛꯇ ꯑꯣꯏꯌꯦꯕ ꯑꯩꯒꯤ ꯑꯗꯨꯒ ꯑꯩꯅ ꯇ꯭ꯔꯥꯌꯦꯜ ꯇꯧꯕꯗꯤ ꯄꯥꯝꯃꯨꯌꯦꯅ ꯍꯥꯏꯕ ꯃꯥꯅ ꯑꯩꯅ ꯃꯦꯀꯞ ꯀ꯭ꯂꯥꯁ ꯂꯥꯛꯑꯦ ꯑꯗꯨꯅ ꯇꯥꯎꯔꯀꯥꯟꯗ ꯃꯥꯅ ꯏꯟꯇꯔꯦꯁ ꯂꯩꯕ꯭ꯔꯣꯅ ꯍꯣꯏꯠ ꯂꯩꯑꯦꯅ ꯑꯗꯨꯒ ꯃꯥ ꯄꯣꯠꯇꯣ ꯄꯣꯠꯁꯤꯡꯗꯣ ꯑꯩꯉꯣꯟꯗ ꯄꯤꯔꯛꯄ ꯂꯤꯞꯁꯇꯤꯛꯒꯨꯝꯕ ꯐꯥꯎꯟꯗꯦꯁꯟ ꯑꯥꯏꯁꯇꯣꯒꯨꯝꯕ ꯀꯣ ꯃꯦꯛꯁ ꯈꯛꯇ ꯄꯤꯔꯛꯄ ꯑꯗꯨꯒꯤ ꯍꯥꯏꯕꯗꯤ ꯄꯥꯝꯃꯨꯌꯦꯗꯅ
ꯍꯧꯖꯤꯛ ꯐꯥꯎ ꯂꯥꯛꯏꯕ꯭ꯔꯣ ꯅꯪꯉꯣꯟꯗ
ꯎꯝ ꯏꯆꯦꯅ ꯂꯣꯏꯅ ꯄꯥꯏꯈ꯭ꯔꯦ ꯑꯩꯗꯤ ꯄꯥꯏꯗꯕꯒꯤ
ꯑꯩꯅꯗꯤ ꯑꯩꯅ ꯈꯪꯅꯤꯡꯕ ꯍꯥꯏꯁꯤꯗꯤ ꯑꯩꯈꯣꯏ ꯏꯁꯥꯒꯤ ꯈꯛꯇꯅꯤꯗ ꯑꯩꯈꯣꯏꯁꯨ ꯀꯦꯕ ꯍꯩꯕ ꯌꯥꯏꯅ ꯑꯝ
ꯑꯗꯨꯒ ꯑꯩꯈꯣꯏꯒꯤ ꯏ ꯍꯣꯁꯇꯦꯜ ꯂꯩꯃꯤꯟꯅꯕ ꯅꯨꯄꯥ ꯅꯨꯄꯤ ꯑꯃꯗꯣ ꯀꯔꯤ ꯍꯥꯏꯁꯤꯔ ꯅꯣꯏꯁꯨ ꯈꯪꯅꯌꯦ ꯅꯣꯏꯒꯤ ꯗꯤꯄꯥꯔꯠꯃꯦꯟꯒ
ꯑꯣ ꯑꯣ ꯑꯣ
ꯄꯤꯏꯦ ꯍꯥꯏꯔꯒ ꯂꯥꯏꯕꯗꯣ ꯑꯗꯨ ꯅꯨꯅꯤ ꯑꯩꯈꯣꯏꯒꯤ ꯀꯤꯟꯒ ꯌꯥꯝ ꯇꯤꯟꯅꯕ ꯅꯨꯄꯤꯗꯣ ꯃꯥꯅ ꯌꯥꯝ ꯑꯗꯨꯨꯝ ꯂꯩ ꯃꯥ ꯑꯗꯨ ꯐꯖꯩ ꯇꯥꯏꯕ ꯅꯨꯡꯉꯥꯏꯌꯦ ꯇꯥꯏꯕ ꯅꯨꯡꯉꯥꯏ ꯑꯗꯨꯝ ꯇꯥꯏꯔꯛꯄ ꯑꯗꯨꯥꯏꯅ ꯅꯪꯒꯤ ꯑꯣꯏꯅ ꯂꯥꯎꯔꯣꯅ ꯃꯉꯣꯟꯗ ꯄꯤꯊꯣꯛꯈ꯭ꯔꯕ ꯑꯗꯨꯅ ꯏꯆꯦꯒ ꯑꯗꯨꯝ ꯌꯥꯝ ꯇꯥꯡꯕꯗ ꯅꯪꯗꯤ ꯀꯔꯤꯒꯤꯅꯣ ꯀꯔꯤꯒꯤꯅꯣ ꯑꯩꯉꯣꯟꯗ ꯍꯥꯏꯔꯛꯑꯦ ꯃꯤꯅ ꯌꯥꯝ ꯄꯥꯏꯅꯤ ꯑꯩ ꯄꯥꯏꯁꯨ ꯄꯥꯏꯗꯅꯅꯥ ꯏꯆꯦꯅ ꯅꯪ ꯂꯤꯞꯁꯇꯦꯛ ꯑꯃ ꯐꯥꯎꯔ ꯍꯥꯏꯗ ꯃꯤꯗ ꯑꯗꯨꯝ ꯄꯤꯔꯛꯏꯅꯦꯅ ꯍꯥꯏꯔꯒ
ꯑꯩꯁꯨ ꯍꯟꯗꯛ ꯆꯍꯤꯁꯦ ꯂꯤꯞ ꯏꯁꯇꯤꯛ ꯑꯃ ꯂꯧꯁꯤꯔꯥꯅ ꯈꯟꯕꯅꯦ
ꯑꯩꯗꯤ ꯑꯃ ꯂꯥꯎꯔꯦ ꯑꯁꯤꯒꯤ ꯆꯍꯤꯗꯒꯤ ꯑꯗꯨꯒ ꯏꯆꯦꯅ ꯑꯃ ꯄꯤꯔꯛꯑꯦ ꯑꯗꯨ ꯑꯩ ꯍꯥꯏꯔꯛꯀꯦ ꯂꯤꯞ ꯏꯁꯇꯤꯛ ꯂꯥꯎꯔꯗꯤꯀꯣ
ꯑꯥ
ꯍꯣꯝ ꯑꯦꯟ ꯀꯣꯝ ꯍꯥꯏꯕꯗꯣ ꯑꯗꯨ ꯆꯥꯎꯔꯑꯦ ꯑꯃ ꯂꯥꯛꯑꯦꯗꯅ ꯈꯪꯕ꯭ꯔꯣ ꯌꯥꯝ ꯁꯣꯐ ꯑꯣꯏꯕꯗꯣ ꯅꯍꯥꯟ ꯅꯪꯅ ꯇꯥꯏꯔꯒ ꯌꯥꯝ ꯁꯣꯐ ꯑꯣꯏꯌꯦꯅ ꯇꯥꯡꯕꯨꯗꯤ ꯇꯥꯡꯉꯦ ꯁꯚꯦꯟ ꯍꯟꯗ꯭ꯔꯦꯠ ꯈꯔ ꯍꯦꯜꯂꯦ ꯆꯥꯇ꯭ꯔꯦꯠ ꯈꯔ ꯍꯦꯜꯂꯦ ꯇꯣ ꯌꯥꯝ ꯇꯥꯏꯕ ꯅꯨꯡꯉꯥꯏꯌꯦ ꯑꯇꫭ ꯑꯩꯒꯤ ꯀꯂꯔꯗꯤ ꯈꯔ ꯐꯖ ꯗꯕꯀ‌ꯣ ꯑꯗꯨ ꯑꯣꯏꯔ ꯑꯗꯨ ꯅꯨꯡꯗꯥꯡ ꯍꯧꯒꯠꯂꯗꯤ ꯑꯩꯈꯣꯏꯒꯤ ꯀꯔꯤ ꯍꯥꯏꯁꯤꯔ ꯑꯗꯨꯝ ꯅꯨꯡꯉꯥꯏꯕꯗꯣ ꯁꯨꯃꯥꯏꯅ ꯇꯥꯎꯋꯦ ꯑꯗꯨꯒ ꯅꯣꯏ ꯎꯝ ꯃꯄꯥꯟ ꯊꯣꯛꯔꯀꯥꯟꯗꯁꯨ ꯅꯥꯏꯌꯣ ꯅꯪꯁꯨ ꯃꯊꯥꯡꯗ
ꯇꯥꯡꯕ ꯂꯥꯏꯅꯤꯡꯕ
ꯑꯩꯈꯣꯏꯒꯤ ꯆꯤꯡꯗꯗꯤꯀꯣ ꯍꯣꯏ ꯑꯁ ꯇꯥꯡꯕꯅ ꯐꯥꯏ ꯍꯥꯏꯅ ꯑꯩꯒꯤ ꯏꯕꯨꯡꯗꯨꯁꯨ ꯍꯥꯏꯕꯅꯤ ꯑꯩꯅ ꯄꯤꯊꯣꯄ ꯑ ꯃꯦꯀꯤꯗꯤ ꯄꯥꯏ ꯃꯦꯛ ꯀꯤꯁꯨ ꯌꯥꯝ ꯄꯥꯏꯕ ꯅꯨꯡꯉꯥꯏꯌꯦ ꯇꯥꯡ ꯇꯥꯡꯕꯗꯤ ꯇꯥꯡꯉꯤꯗꯅ ꯃꯣꯏꯗꯤ ꯊꯕꯥꯛꯀ ꯇꯕꯅꯤꯅ ꯑꯗꯨꯝ ꯄꯨꯨꯔꯛꯑꯦꯉꯣꯏ ꯑꯩꯒꯤ ꯅꯍꯥꯟꯗꯤ ꯎꯝ ꯁꯦ ꯑꯩ ꯁꯤꯗꯣꯒꯤꯁꯦꯁꯨ ꯄꯨꯔꯥꯝꯅꯦ ꯏꯆꯦꯅ ꯂꯣꯏꯅ ꯄꯥꯏꯌꯦ ꯑꯗꯨꯒꯤ
ꯎꯝ ꯑꯗꯣ ꯍꯟꯗꯛ ꯆꯍꯤꯁꯦ ꯂꯤ ꯇꯤꯛ ꯈꯔ ꯐꯖꯕ ꯂꯧꯁꯦꯔꯅ ꯈꯟꯕꯅꯦ ꯑꯩꯁꯦ
ꯂꯥꯎꯔꯣ ꯑꯩꯗꯤ ꯑꯃꯨꯛꯀ ꯑꯣꯅꯤꯛ ꯑꯥꯏ ꯂꯥꯢꯅꯔ ꯂꯥꯎꯔꯥꯅꯤ ꯑꯇ꯭ꯔꯥꯏꯑꯦꯜ ꯇꯧꯔꯒꯦ ꯑꯩꯗꯤ ꯂꯤꯀ꯭ꯋꯤꯗꯅ ꯄꯥꯏꯕ ꯅꯨꯡꯉꯥꯏ ꯄꯦꯟꯁꯤꯜꯖꯦ ꯄꯥꯏꯕ ꯅꯨꯡꯉꯥꯏꯇꯦ ꯌꯥꯟ ꯄꯦꯟꯁꯤꯜꯖꯦ ꯑꯣꯔꯤ ꯐꯂꯦꯝꯒꯤ ꯂꯥꯎ-ꯂꯥꯎꯔꯛꯄꯅꯦꯕ ꯑꯗꯨ ꯇꯥꯏꯕ ꯍꯥꯏꯗꯕꯒꯤ ꯆꯦ ꯑꯃꯗ ꯑꯩꯅ ꯄꯤꯊꯣꯛꯈ꯭ꯔꯥꯕ ꯃꯥꯗꯤ ꯅꯨꯡꯉꯥꯏꯌꯦ ꯍꯥꯏꯕꯅꯤꯀꯣ
ꯎꯝ ꯑꯩꯗꯤ ꯑꯁꯤ ꯃꯦꯠꯁꯤꯡꯗꯣ ꯄꯥꯝꯗꯕ ꯈꯔ ꯀ꯭ꯔꯤ ꯍꯥꯏꯁꯦꯔꯥ
ꯑꯩꯁꯨ ꯃꯦꯠ ꯄꯥꯝꯗꯦ ꯑꯩ ꯍꯧꯖꯤꯛ ꯄꯥꯏꯕꯗꯣ ꯑꯗꯨ ꯑꯗꯨ ꯂꯥꯎꯑꯣꯔꯣ ꯑꯇꯣꯞꯄ ꯂꯧꯅꯨ ꯑꯁꯤꯁꯦ ꯌꯥꯝ ꯅꯨꯡꯉꯥꯏꯌꯦꯕ ꯀꯨꯏꯅ ꯑꯗꯨꯝ ꯂꯩꯔꯁꯨ ꯑꯗꯨꯝ ꯔꯤꯐ꯭ꯔꯦꯁ ꯑꯃꯨꯛ ꯀꯥ ꯇꯧꯏ ꯅꯣꯏꯁꯨ ꯇ꯭ꯔꯥꯏ ꯇꯧꯔꯣ ꯌꯦꯡꯅꯤꯡꯉꯗꯤ ꯏꯆꯦ ꯑꯃ ꯎ ꯏꯆꯦ ꯑꯗꯨ ꯋꯥꯅꯗꯣ ꯃꯥꯁꯨ ꯃꯥ ꯑꯁꯤꯗ ꯂꯥꯔꯥꯀꯥꯟꯗ ꯄꯥꯏꯌꯦꯕ ꯏꯅꯥꯁ ꯂꯤꯞꯁꯤꯠ ꯄꯥꯏꯕ ꯅꯨꯡꯉꯥꯏꯌꯦ ꯅ ꯪꯀꯥꯏꯗꯒꯤ ꯂꯥꯎꯔꯛꯄꯅꯣꯅ ꯍꯥꯏꯔꯛꯑꯦ
ꯄꯩꯁꯥ ꯂꯥꯏꯕ ꯃꯇꯝꯗ ꯂꯧꯃꯤꯟꯅꯁꯦ ꯍꯣꯏ
ꯍꯣꯏ ꯂꯩꯔ ꯑꯗꯨꯒ ꯏꯆꯦ ꯑꯗꯨꯒ ꯏꯅꯦ ꯑꯃꯥ ꯀꯣ ꯑꯥ ꯑꯩꯈꯣꯏ ꯈꯨꯟꯗ ꯂꯥꯏꯕꯗꯣ ꯏꯅꯦ ꯃꯆꯥ ꯅꯨꯨꯄꯤ ꯌꯥꯝꯕꯗꯣ ꯑꯗꯨꯁꯨ ꯑꯩ ꯑꯁꯤ ꯇꯥꯏꯔꯛꯄ ꯑꯁ ꯅꯪꯁꯦ ꯇꯩꯏꯌꯦꯕ ꯅꯨꯡꯉꯥꯏꯌꯦꯅ ꯇꯩꯅꯤꯡꯗꯔꯀꯥꯟꯗ ꯄꯤꯊꯛꯑꫭ ꯍꯥꯏꯌꯦ
ꯎꯝ
ꯌꯥꯝ ꯇꯥꯏꯌꯦꯕ ꯅꯨꯡꯉꯥꯏꯌꯦꯅꯀꯣ ꯆꯤ ꯑꯗꯨꯝ ꯍꯥꯏꯔꯛꯑꯦ
ꯎꯝ ꯂꯧꯒꯦ ꯑꯩ ꯄꯩꯁꯥ ꯂꯩꯕ ꯃꯇꯝꯗ ꯅꯪꯉꯣꯟꯗ ꯑꯃꯨꯛ ꯍꯥꯏꯔꯛꯀꯦ ꯑꯩꯈꯣꯏꯒꯤ ꯁꯦꯂꯔꯤꯕꯨ ꯐꯪꯕꯨ ꯐꯪꯗꯤ ꯂꯧꯕꯤꯕ ꯌꯥꯏ
ꯍꯣꯏ ꯍꯣꯏ ꯂꯥꯛꯑꯣꯈ꯭ꯔꯣ
ꯅꯨꯄꯤ ꯑꯣꯏꯔꯒ ꯂꯤꯞꯁꯇꯤꯛ ꯃꯥꯁꯨ ꯑꯁ ꯉꯥꯏꯌꯨ ꯉꯁꯤ ꯑꯩꯈꯣꯏꯒꯤ ꯑꯄꯥꯎꯗꯣ ꯀꯣꯜ ꯇꯧꯔꯛꯇꯦ ꯉꯁꯤ
ꯑꯣ ꯅꯪꯒꯤ ꯅꯋꯥꯗꯨꯔꯣ ꯀꯣꯜ ꯇꯧꯔꯛꯑꯒ ꯃꯥꯅ ꯇꯧꯔꯛꯇ꯭ꯔꯥꯗꯤ
ꯎꯝ ꯇꯧꯔꫭ
ꯃꯥꯒꯤ ꯃꯋꯥꯗꯣ ꯌꯥꯗꯦ ꯃꯥꯁꯦ ꯀꯔꯤ ꯍꯥꯏꯁꯤꯔꯥ ꯋꯥ ꯉꯥꯡꯒꯅꯨ ꯍꯥꯏꯒꯅꯨ ꯅꯪꯒꯤ ꯕꯦꯛꯒ꯭ꯔꯥꯎꯟꯗꯣ ꯑꯗꯨꯒ
ꯑꯩꯅꯀꯣ ꯃꯣꯏꯒꯤ ꯌꯨꯝꯗ ꯂꯥꯛꯑꯒ
ꯑ
ꯑꯩꯅ ꯃꯣꯏꯒꯤ ꯌꯨꯝꯗ ꯂꯥꯔꯥꯒ ꯋꯥ ꯉꯥꯡꯉꯅꯨ ꯍꯥꯏꯕꯒꯤ ꯅꯪ ꯃꯄꯥꯟ ꯊꯣꯛꯈ꯭ꯔꯣ ꯍꯥꯏꯌꯦ
ꯅꯍꯥꯟꯗꯣ ꯅꯣꯛꯅꯤꯡꯉꯤꯀꯣ ꯑꯩꯈꯣꯏ ꯂꯥꯛꯔꯀꯥꯟꯗ ꯒꯦꯁꯅ ꯌꯥꯝ ꯐꯥꯎꯕꯗꯣ ꯑꯁ ꯑꯩ ꯑꯩꯈꯣꯏꯗꯣ
ꯆꯥꯛ ꯆꯥꯈ꯭ꯔꯥꯕꯣ ꯍꯥꯏꯌꯦ ꯑꯗꯨꯒ ꯑꯩ ꯐꯣꯟ ꯄꯥꯏꯈꯠ ꯒꯗꯤ ꯐꯥꯒꯗꯕ ꯍꯥꯏꯕꯗꯣ ꯑꯈꯣꯏꯒꯤꯅ ꯇꯣꯞꯅꯦ
ꯑꯗꯨ ꯑꯗꯨꯒ ꯑꯩꯅ ꯑꯁꯤꯗ ꯑꯈꯣꯏ ꯄꯨꯂꯞ ꯇꯨꯝꯃꯁꯦ ꯑꯗꯨꯒ ꯆꯨꯡꯗꯗꯤ ꯐꯃꯨꯡꯗ ꯇꯨꯝꯍꯟꯒꯦꯁꯦ ꯃꯥꯏ ꯐꯍꯨꯡꯗ ꯑꯩꯈꯣꯏ ꯂꯣꯏ ꯇꯨꯝꯁꯦ ꯍꯥꯏꯕꯗꯣ ꯃꯥꯅ ꯅꯣꯛꯄꯗꯣ ꯎꯝ ꯍꯝ
ꯑꯗꯨꯗꯣ ꯂꯥꯏꯔꯤꯌꯦ ꯈꯔ ꯐꯥꯏꯌꯦꯅ ꯑꯗꯨ ꯑꯈꯣꯏꯒꯤ ꯒꯦꯁ ꯅ ꯇꯣꯞꯅꯦ ꯑꯣ ꯄꯩ ꯈꯇ꯭ꯔꯗꯤ ꯐꯥꯒꯗꯕ ꯍꯥꯏꯌꯦ ꯄꯨꯕꯨ ꯖꯥꯠ ꯖꯥꯠꯅꯦ ꯑꯩꯈꯣꯏꯒꯤ ꯃꯤꯁꯤꯡꯁꯨ
ꯎꯝ ꯍꯔ ꯃꯥꯗꯤ ꯍꯥꯏꯔ ꯅꯨꯡꯉꯥꯏꯔꯒ ꯂꯩꯕ꯭ꯔꯣ
ꯍꯣꯏ ꯑꯁ ꯄꯥꯎ ꯑꯩꯈꯣꯏꯁꯨ ꯋꯥꯔꯤ ꯐꯖꯅ ꯁꯥꯟꯅꯗꯦ ꯀꯣꯜ ꯑꯗꯨꯝ ꯇꯥꯎꯕꯤꯌꯦ ꯑꯩꯁꯨ ꯑꯗꯨꯒ ꯑꯗꯨꯝ ꯕꯖꯥꯔ ꯆꯠꯂꯦꯅ ꯑꯩꯁꯨ
ꯍꯣꯏ ꯑꯁ ꯉꯁꯤꯗꯤ ꯑꯩꯈꯣꯏ ꯋꯥ ꯌꯥꯝ ꯉꯥꯡꯉꯦ
ꯑꯗꯨꯅꯦ
ꯆꯠꯁꯨ ꯆꯠ ꯎꯠꯂꯦ ꯋꯥꯁꯨ ꯌꯥꯝ ꯉꯥꯡꯉꯦ ꯅꯣꯛꯁꯨ-ꯅꯣꯛꯑꯦ ꯉꯁꯤ ꯅꯨꯡꯉꯥꯏꯌꯦ ꯍꯔꯥꯎꯦ ꯉꯁꯤꯁꯦ ꯁꯨꯃꯥꯏ ꯑꯗꯨꯏꯅꯤꯅꯦ ꯑꯈꯣꯏ ꯑꯍꯨꯝꯖꯦ ꯑꯍꯣꯏ ꯑꯍꯨꯝ ꯄꯨꯜꯂꯗꯤ ꯅꯨꯡꯉꯥꯏꯌꯦ ꯑꯩꯗꯤ ꯑꯗꯨꯝ ꯋꯥꯔꯤꯗꯣ ꯆꯠ ꯆꯠꯇ ꯍꯣꯏ ꯅꫭ ꯈ꯭ꯔꯒ ꯅꯣꯔꯒ ꯂꯩꯑꯦ ꯑꯗꯨꯅ ꯉꯁꯤ ꯉꯁꯥꯏ ꯅꯪꯒꯤ ꯅꯋꯥꯒꯤ ꯋꯥꯔꯤ ꯅꯪꯅ ꯋꯥꯔꯤ ꯁꯥꯟꯅꯕ ꯀꯥꯟꯗ ꯀꯣ ꯅꯨꯄꯥ ꯑꯃ ꯀꯪꯅꯔꯒ ꯑꯗꯨ ꯁꯟꯅꯥꯔ ꯗ ꯑꯩꯈꯣꯏ ꯑꯅꯤ ꯅꯣꯛꯄꯅꯦ ꯃꯥꯅ ꯍꯥꯏꯔꯛꯑꯦ ꯅꯍꯥꯟ ꯅꯣꯏ-ꯅꯣꯏ ꯗꯦꯟꯇꯥꯜ ꯆꯠꯂꯀꯥꯟꯒꯤ ꯋꯥꯔꯤ ꯑꯃ ꯂꯥꯏꯕꯗꯣ ꯑꯃꯨꯛꯀꯥ ꯃꯥꯅ ꯂꯤꯕ ꯋꯥꯅꯤꯗ
ꯎꯝ
ꯑꯁꯤꯕꯨꯗꯤ ꯇꯤꯟꯗꯥꯡ ꯂꯤꯈ꯭ꯔꯦ ꯍꯥꯏꯔꯒꯅ ꯑꯗꯨ ꯑꯣꯏꯔꯁꯨ ꯑꯃꯨꯛꯀ ꯇꯥꯑꯣ ꯍꯥꯏꯔꯒ ꯑꯩꯈꯣꯏ ꯑꯅꯤ ꯇꯧꯔ ꯂꯩꯔꯦ ꯋꯥꯔꯤ ꯁꯥꯟꯅꯗꯅ ꯑꯩꯅ ꯁꯤꯒꯤ ꯋꯥꯔꯤ ꯅꯪ ꯌꯥꯝ ꯂꯤꯌꯦꯈ꯭ꯔꯦ ꯍꯥꯏꯔ ꯀꯥꯟꯗ ꯃꯥꯅ ꯑꯃꯨꯛꯀ ꯇꯥꯎꯑꯣ ꯑꯗꯨꯒ ꯑꯩ-ꯑꯩ ꯇꯥꯔꯦ ꯇꯥꯄ ꯇꯥꯔꯅ ꯑꯗꯨ
ꯍꫭꯏ ꯑꯈꯣꯏꯕꯨꯗꯤ ꯑꯗꯨꯝ
ꯌꯦꯄꯥ
ꯐꯨꯟ ꯃꯥꯟꯅꯕꯅꯤꯅ ꯄꯨꯟꯕ ꯐꯪꯉꯥꯅꯦꯕ ꯑꯗꯣ ꯑꯁꯤꯗꯣ ꯍꯣꯏ ꯂꯥꯏꯕꯛ ꯇꯣꯛꯈ꯭ꯔꯥꯗꯤ ꯀꯣꯜꯗꯥꯗꯤ ꯑꯗꯨꯝ ꯅꯨꯡꯇꯤꯒꯤ ꯋꯥꯔꯤ ꯁꯥꯟꯅꯗꯦꯅ
ꯍꯣꯏ ꯍꯣꯏ ꯆꯨꯝꯃꯦ ꯎꯝ ꯍꯥꯏꯕꯗꯤ ꯑꯩꯈꯣꯏꯁꯨ ꯁꯥꯡꯕꯁꯨ ꯅꯠꯇꯦ ꯅꯍꯥꯟ ꯀꯣꯏꯕ ꯆꯠꯁꯤ ꯃꯥꯒꯤ ꯃꯌꯨꯝꯗ ꯃꯥꯒꯤ ꯃꯌꯨꯝꯁꯦ ꯑꯁꯤꯗꯒꯤ ꯌꯥꯝꯅꯗꯤ ꯂꯥꯞ ꯂꯥꯞ ꯑꯗꯨꯗ ꯈꯜꯀꯪꯅꯂꯦ ꯑꯩꯁꯦ ꯑꯗꯣ ꯑꯗꯨꯗꯩ ꯍꯦꯟꯕ ꯀꯥꯟ ꯗ ꯑꯗꯨꯝ ꯌꯥꯎꯒꯅꯦꯅ ꯈꯜꯂꯦ ꯈꯣꯏ ꯃꯥꯔꯀꯦꯠ ꯑꯃ ꯅꯥꯛꯑꯦ ꯍꯥꯏꯕꯗꯣ ꯍꯣꯏ ꯃꯥꯔꯀꯦꯠ ꯑꯃ ꯅꯥꯛꯑꯦ ꯍꯥꯏꯕ ꯀꯥꯟꯗ ꯀꯣ ꯑꯁꯨꯗꯤ ꯌꯥꯝ ꯂꯥꯞꯇꯕ ꯃꯥꯜꯂꯦ ꯑ ꯑ ꯑꯗꯨꯝ ꯀꯣꯏꯕ ꯑꯣꯏꯅ ꯑꯗꯨꯝ ꯈꯣꯡꯅ ꯆꯠꯂꯒ ꯌꯦꯡꯂꯒ ꯆꯠꯁꯦ ꯈꫭꯡꯅ ꯆꯠꯄꯅ ꯃꯐꯝꯗꯣ ꯈꯪꯉꯦ ꯒꯥꯔꯤꯗ ꯆꯪ
ꯆꯠꯁꯦ ꯍꯥꯏꯕ
ꯍꯣꯏ-ꯍꯣꯏ
ꯅꯍꯥꯟ ꯅꯥꯔꯒ ꯉꯥ ꯌꯤꯃꯨꯠ ꯂꯩꯕ꯭ꯔꯥ ꯅꯠ ꯈꯜꯂꯦ ꯑꯩꯁꯦ ꯑꯁꯤꯒꯤ ꯉꯁꯤꯒꯤ ꯈꯣꯡꯒꯧꯒꯤ ꯋꯥꯔꯤꯗꯅꯅꯤ
ꯑꯩ ꯈꯣꯡꯒ꯭ꯔꯨꯞꯇꫭ ꯑꯃꯨꯛ ꯍꯜꯂꯛꯑꯒ ꯁꯨꯔꯒ ꯊꯝꯈ꯭ꯔꯦ ꯁꯨꯕ ꯍꯥꯏꯗꯤ ꯃꯣꯠꯄꯁꯤꯡꯗꫭ ꯈꯔ ꯈꯔ
ꯑꯥ ꯑꯇꯣꯞꯄ ꯑꯣꯏꯔꯗꯤ ꯅꯪ ꯁꯨꯔꯨꯔꯦ ꯈꯪꯉꯦ ꯑꯩꯗꯤ
ꯍ ꯏꯕꯨꯗꯤ
ꯂꯕꯑꯣꯃꯤ ꯀꯦꯀꯣ
ꯑꯗꯨꯒꯨꯝꯕꯗꯣ ꯌꯥꯝ ꯃꯣꯠꯅ ꯀꯨꯏꯅ ꯊꯝꯂꯗꯤ ꯀꯔꯤꯔ
ꯍꯣꯏ ꯑꯃ ꯍꯣꯏ ꯍꯣꯏ ꯇꯧꯋꯤ ꯑꯁ ꯑꯗꯣ ꯑꯦ ꯗꯤꯗꯥꯁꯀꯤ ꯑꯃ ꯁꯨꯄꯔ ꯁ꯭ꯇꯥꯔꯗꯣ ꯇꯥꯎꯕꯅꯤꯀꯣ
ꯑꯥ ꯁꯨꯄꯔ ꯏꯁꯇꯥꯔꯅꯦ ꯍꯥꯞꯇ꯭ꯔꯁꯨ ꯑꯗꯨꯝ ꯌꯦꯂꯣ ꯊꯣꯛꯑꯦ
ꯃꯊꯟꯗ ꯀꯣ ꯑꯗꯨꯒ ꯑꯃꯨꯛꯀꯨꯔ ꯁꯨꯔꯁꯨ ꯑꯗꯨꯗꯣ ꯊꯣꯛꯇꯕꯅꯤ
ꯍꯣꯏ ꯌꯥꯝ ꯌꯥꯝ ꯀꯨ ꯌꯥꯝ ꯇꯣꯏꯅ ꯍꯥꯞꯄꯗꯤ ꯐꯥꯕꯅꯦ ꯑꯗꯨꯗꯤ
ꯍ
ꯑꯗꯨꯒꯤꯗꯤ ꯌꯥꯝ ꯂꯥꯛꯑꯦꯗ ꯂꯥꯏꯛꯕꯨꯗꯤ
ꯑꯁ ꯍꯧꯖꯤꯛ ꯃꯨꯠꯈ꯭ꯔꯦ ꯑꯁ ꯑꯈꯣꯏꯖꯦ ꯃꯣꯠ ꯃꯥꯏꯖꯦ ꯌꯥꯝ ꯃꯣꯠꯂꯤꯗ ꯍꯧꯖꯤꯛꯀꯥꯟꯖꯦ ꯀꯔꯤꯒꯤꯔ ꯈꯪꯗꯦ꯫
ꯎꯝ
ꯑꯗꯣ ꯅꯣꯏꯒꯤ ꯏꯃꯥꯟꯅꯕꯤ ꯑꯩꯈꯣꯏꯒꯤ ꯏꯃꯥꯟꯅꯕꯤ ꯑꯃꯗꯨꯗꯤ ꯂꯥꯏ ꯍꯥꯎꯈ꯭ꯔꯕꯣ
ꯍ ꯍꯣꯏꯣꯏ ꯍꯣꯏ ꯃꯥꯗꯣ ꯄ꯭ꯔꯦꯛꯇꯤꯁ ꯇꯧꯋꯦ
ꯑ ꯑ ꯌꯥꯝ ꯐꯥꯏ ꯉꯥ
ꯎꯝ ꯎꯝ
ꯐꯔꯦ ꯐꯔꯦ ꯑꯗꯨꯗꯤ꯫
ꯋꯥꯔꯤ ꯑꯃꯨꯛ ꯑꯃꯒꯤ ꯐꯣꯟꯗ ꯄꯥꯏꯔꯒ ꯅꯉꯣꯟꯗꯁꯨ ꯑꯃꯨꯛ ꯋꯥꯔꯤ ꯁꯅꯥꯁꯦ ꯉꯥꯏꯍꯥꯛ ꯉꯥꯏꯍꯥꯛ꯫ ꯃꯔꯛ ꯃꯔꯛꯇ꯫
ꯑꯣꯢ꯫
ꯎꯝ꯫
ꯑꯩꯥꯏ ꯑꯩꯁꯨ ꯑꯁꯀꯨ ꯃꯤ ꯃꯈꯣꯟ ꯇꯥꯏꯅꯦ꯫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
ꯆꯥꯏ ꯄꯤꯔꯣ ꯅꯪꯒꯤ ꯑꯉꯥꯡꯁꯤꯡꯗꯣ꯫
ꯄꯨꯈꯔꯕꯅꯦ꯫
ꯎꯝ ꯄꯤꯈ꯭ꯔꯣ
ꯍꯧꯖꯤꯛ ꯅꯪꯒꯤ ꯅꯃꯥ ꯋꯔꯤ ꯁꯅꯔꯦꯅ ꯄꯤꯈ꯭ꯔꯣ ꯆꯥꯏ ꯄꯤꯔꯣ ꯃꯁꯥ ꯃ ꯁꯪꯕꯤꯁꯨ ꯄꯤꯈ꯭ꯔꯣ
ꯌꯨꯝ ꯅꯠꯇꯕꯅꯤꯅ ꯃꯄꯥꯟ ꯆꯠꯂꯣ ꯍꯥꯢꯌꯦ ꯑꯩꯕꯨ
ꯃꯥꯒꯤ ꯃꯤꯒꯤ ꯌꯨꯝꯗ ꯂꯥꯛꯑꯒ ꯑꯩꯅ
ꯑꯩꯅꯤ ꯑꯩ ꯉꯁꯥꯢ ꯋꯥꯔꯤ ꯁꯅꯥꯕ ꯅꯨꯄꯥꯗꯨꯔꯣ
ꯅꯠꯇꯦ ꯇꯣꯡꯉꯥꯜꯂꯦ ꯎꯝ ꯑꯗꯣ꯫ ꯑꯗꯨ ꯅꯨꯄꯤꯗꯣ ꯃꯥꯒꯤ ꯃꯄꯨ ꯑꯁꯦꯡꯕꯗꯤ ꯑꯩ ꯂꯥꯛꯕꯤꯒꯤ ꯃꯄꯥꯟ ꯊꯣꯛ꯫ ꯈ꯭ꯔꯤ ꯑꯩꯅ ꯃꯥꯒꯤ ꯐꯃꯨꯡꯗ ꯍꯤꯞꯄꯒ ꯂꯩꯕ꯫
ꯑ ꯊꯣꯛꯀ꯭ꯔꯣ ꯍꯥꯢꯀ꯭ꯔꯣ
ꯌꯥ ꯇꯔꯥ ꯐꯥꯕ ꯅꯨꯄꯤꯗꯣ ꯀꯧꯗꯔꯛꯑꯣ ꯑꯩ ꯍꯧꯖꯤꯛ꯫
ꯑꯣ ꯀꯔꯤꯒꯤꯔꯥ ꯑꯩꯉꯣꯟꯗꯁꯨ ꯉꯁꯥꯢ ꯍꯥꯢꯔꯑꯦ
ꯑꯩꯈꯣꯏ ꯑꯅꯤ ꯋꯥꯔꯤ ꯁꯥꯕ ꯂꯣꯏꯔꯒ ꯅꯪ ꯁꯥꯎꯀꯣ ꯑꯩ ꯌꯨꯝ ꯍꯜꯂꯛꯄ꯫ ꯀꯥꯟꯗ ꯑꯃꯨꯛ ꯅꯪꯉꯣꯟꯗ ꯍꯥꯏꯔꯒ ꯑꯩꯅ ꯑꯃꯨꯛ ꯀꯣꯜ ꯇꯧꯋꯦ ꯅꯪꯉꯣꯟꯗ꯫ ꯀꯣꯜ ꯇꯧꯅꯤꯉꯥꯏ ꯑꯃꯨꯛ꯫ ꯂꯥꯛꯄ ꯃꯥꯜꯂꯦ ꯃꯥꯒꯤꯁꯦ ꯑꯩ ꯇꯧꯔꯛꯀꯦ ꯍꯥꯏꯕ ꯑꯗꯣ ꯃꯥ ꯇꯔꯥꯏ꯫ ꯇꯧꯗꯕ ꯑꯩꯁꯨ ꯆꯥꯛ ꯏꯟꯁꯥꯡꯒꯨꯝꯕ ꯊꯣꯡꯕ ꯑꯗꯨ ꯑꯃꯨꯛ ꯑꯗꯨꯒꯤ꯫ ꯐꯣꯟꯁꯨ ꯕꯦꯇ꯭ꯔꯤ ꯂꯩꯇꯕꯅꯤꯅ ꯑꯃꯨꯛ ꯆꯥꯔꯖ ꯇꯧꯕ
ꯍꯣꯏ꯫ ꯇꯧꯔꯛꯀꯦ ꯇꯧꯔꯛꯀꯦ꯫
ꯎꯝ꯫
ꯅꯪ ꯍꯧꯖꯤꯛꯇꯤ ꯗꯔꯥ ꯆꯥꯛ ꯆꯥꯗꯕ ꯃꯇꯝ꯫
ꯍꯟꯖꯤꯟ ꯍꯟꯖꯤꯟ ꯇꯧꯔꯛꯑꯦ ꯁꯤ ꯅꯨꯄꯤꯁꯦ
ꯑꯣ ꯑꯗꯨꯝ ꯄꯥꯏꯒꯅꯨ꯫
ꯎꯝ ꯄꯥꯏꯔꯣꯏꯗ꯫
ꯂꯣꯏꯔꯒ ꯍꯥꯏꯈ꯭ꯔꯣ꯫
ꯎꯝ꯫
ꯑꯩꯈꯣꯏꯁꯨ ꯑꯁ ꯆꯥꯛꯀ ꯆꯥꯅꯤꯡꯗꯦꯗ꯫
ꯂꯥꯝꯗꯕꯒꯤꯅꯦ ꯑꯩꯁꯨ ꯍꯧꯖꯤꯛ ꯑꯗꯨꯒꯤ ꯀꯣꯢꯕ ꯂꯥꯛ ꯎꯅꯁꯤꯗ꯫
ꯌꯥꯝ ꯅꯣꯛꯅꯤꯡꯉꯤꯀꯣ꯫ ꯑꯩꯈꯣꯏ ꯉꯁꯥꯏꯒꯤ ꯇꯦꯟꯁꯟꯗꯣ꯫
ꯑꯩꯗꯤ ꯋꯥꯈꯜ ꯁꯦꯡꯕꯒꯤ ꯌꯥꯝ ꯋꯥꯕ ꯍꯧꯔꯦ꯫
ꯑꯩꯗꯤꯀꯣ ꯀꯣꯟꯒ ꯀꯣꯟꯅꯥꯔꯣꯏꯔꯥꯅ ꯈꯟꯕꯅꯦꯕ ꯑꯗꯣ꯫ ꯄꯦꯞꯁꯤ ꯌꯥꯎꯗꯕꯅꯤꯅꯀꯣ꯫
ꯍꯣꯏ꯫
ꯍꯨꯝ ꯍꯨꯝ
ꯃꯄꯥꯟ ꯑꯩꯗꯤ ꯅꯣꯛꯅꯤꯡꯉꯤ꯫ ꯑꯗꯨ ꯑꯩꯈꯣꯏꯒꯤ ꯏꯃꯥꯟꯅꯕꯤ ꯃꯥꯗꯤ ꯄꯦꯟꯗꯕ ꯃꯥꯜꯂꯦ ꯃꯥꯁꯦ
ꯑꯩꯈꯣꯏꯒꯤ ꯃꯇꯧꯗꯣ
ꯍꯣꯏ ꯑꯁ ꯃꯣꯏꯁꯨ ꯌꯦ ꯅꯣꯛꯅꯤꯡꯔꯝꯒꯅꯤ ꯑꯩꯈꯣꯏꯕꯨ ꯌꯦꯡꯔꯒ ꯋꯥ ꯃꯌꯥꯝꯗꯨꯒ ꯑꯩꯈꯣꯏꯅ ꯌꯥꯝ ꯑꯍꯥꯎꯔꯒ ꯂꯥ ꯂꯥꯛꯔꯒ ꯀꯣ
ꯑꯃꯨꯛ ꯑꯁꯤ ꯊꯥꯎꯑꯣ ꯑꯁꯤ ꯊꯥꯎꯑꯣ ꯑꯁꯤ ꯊꯥꯎꯑꯣ ꯍꯥꯏꯕꯒꯤ ꯑꯩꯈꯣꯏꯗꯣ
ꯍꯣꯏ ꯌꯥꯝꯅ ꯑꯗꯨꯒ ꯁꯦꯝꯕ ꯁꯦꯝꯕ ꯌꯥꯒꯗ꯭ꯔꯥ ꯑꯜꯇꯤꯃꯦꯠꯇꯣ ꯑꯃꯨꯛꯀ ꯑꯃꯨꯛꯀ ꯉꯥꯡꯔꯒ
ꯍꯣꯏ ꯎꯄꯥꯏ ꯎꯄꯥꯏ ꯇꯧꯕꯤꯌꯣꯅ ꯈꯣꯏꯗ ꯑꯅꯤꯔꯛ ꯈꯥꯏꯈ꯭ꯔꯦ ꯑꯗꯣ
ꯍꯣꯏ ꯀꯥꯏꯕ ꯍꯥꯎꯔꯦ ꯍꯧꯖꯤꯛ꯫
ꯑꯗꯨꯅꯦ ꯃꯥ ꯃꯤ ꯌꯥꯗ ꯍꯥꯏ꯫ ꯎꯄꯥꯏ ꯇꯧꯕꯤꯕ ꯌꯥꯗꯦ꯫
ꯌꯥꯝ ꯁꯥꯎꯔꯒ ꯂꯥꯛꯕꯗꯣ ꯑꯩꯈꯣꯏꯒꯤ ꯏꯃꯥꯟꯅꯕꯤ꯫
ꯑꯣ ꯏꯀꯥꯏꯕꯤ ꯑꯣꯏꯔꯝꯅꯤ ꯃꯥꯗꯣ꯫
ꯅꯍꯪ ꯅꯣꯏ ꯑꯅꯤꯁꯤꯗꯤꯀꯣ ꯑ ꯁꯤ꯫ ꯃꯤꯃꯣꯔꯤ ꯑꯣꯢꯗꯣꯢꯅꯦꯗ
ꯃꯤꯁꯨ ꯑꯃꯨꯛꯀꯁꯨ ꯂꯩꯇꯦ ꯑꯗꯨ ꯑꯩꯈꯣꯏ ꯆꯪꯉꯒ꯫
ꯃꯥꯅ ꯉꯁꯤꯁꯦ ꯀꯩ ꯀꯩꯅꯣꯝꯗꯤ ꯇꯥꯎꯋꯤꯀꯣ ꯍꯥꯏꯕꯗꯣ
ꯍꯣꯏ ꯍꯣꯏ ꯀꯣꯟꯐꯤꯗꯦꯟꯁꯇꯤꯀꯣ
ꯍꯣꯏ ꯑꯗꯣ ꯑꯩꯅ ꯄꯩꯁꯥ ꯊꯥꯕ ꯁꯥꯕ ꯑꯗꯨ ꯃꯇꯝꯗ ꯂꯣꯏꯔꯦ
ꯏꯟꯁꯐꯤꯁꯌꯥꯟꯒ ꯀꯥꯏꯅ ꯊꯣꯛꯑꯅꯤ ꯁꯣꯏꯔꯔꯣꯏ
ꯍꯣꯏ ꯑꯁꯦꯡꯕꯒꯤ ꯊꯣꯛꯈ꯭ꯔꯅꯤ ꯁꯨꯗꯕꯅꯤꯅ ꯄꯂꯤꯗꯤ
ꯍꯣꯏ ꯐꯥꯔꯦ ꯗꯨꯗꯤ ꯍꯣꯔꯦꯟ ꯄꯥꯎ ꯐꯥꯎꯅꯔꯁꯤꯀꯣ
ꯍꯣꯏ ꯍꯣꯏ
ꯅꯣꯏꯁꯨ ꯀꯦꯕ ꯆꯠꯂꯣ
ꯎꯝ ꯎꯝ
ꯍꯣꯏ ꯐꯔꯦ ꯐꯔꯦ ꯊꯝꯃꯒꯦꯀꯣ ꯚꯥꯏ
ꯍꯣꯏ ꯍꯣꯏ ꯑꯃꯨꯛ ꯍꯥꯏꯔꯛꯀꯦ ꯑꯩꯅ
ꯍꯣꯏ ꯍꯣꯏ